ꯍꯂꯣ!
ꯝꯈꯣꯟ ꯌꯥꯝ ꯄꯤꯛꯄ꯭ꯔꯣ?
ꯃꯥꯈꯣꯟꯕꯨꯗꯤ ꯈꯥ ꯄꯤꯛꯑꯦ ꯑꯗꯨꯝ ꯌꯥꯅꯤꯗ꯫ ꯎꯝ ꯇꯥꯏꯌꯦ ꯃꯃꯤꯡꯁꯦ ꯀꯩꯅꯣ ꯃꯅꯤꯄꯨꯔꯤ ꯊꯥꯏꯌꯦ꯫
ꯀꯔꯤ ꯃꯅꯤꯄꯨꯔꯤ ꯊꯥꯏꯗꯤ ꯀꯩꯅꯣ?
ꯑ ꯅꯪꯒꯤꯅ ꯃꯤꯡꯗ ꯇꯧꯔꯒꯗꯤ ꯅꯪꯒꯤ ꯃꯤꯡ ꯊꯥꯏꯗꯅꯀꯣ ꯑꯁꯤꯗꯤ ꯃꯅꯤꯄꯨꯔꯤ ꯊꯥꯏꯌꯦ꯫
ꯈꯪꯗꯦ ꯑꯩꯈꯣꯏꯁꯦ ꯃꯃꯤꯡ ꯆꯣꯡꯊꯣꯛꯇ
ꯍꯥ ꯍꯥ ꯅꫭꯛ ꯂꯩꯔꯤꯅꯦ ꯀꯩꯅꯣ ꯇꯧꯒꯦꯅ ꯒꯥꯔꯤ ꯊꯧꯕ ꯆꯠꯄ ꯒꯥꯔꯤ ꯊꯧꯕꯗ ꯇꯝꯒꯦ
ꯒꯥꯔꯤ ꯊꯧꯕ
ꯅꯣꯡꯁꯨ ꯁꯊꯛꯇꯅ ꯆꯠꯇꯧ ꯇꯝꯕ ꯌꯥꯗ꯭ꯔꯦ ꯇꯧꯔꯤꯁꯦꯅ ꯊꯥꯕ ꯁꯥꯏ꯫ ꯉꯔꯥꯡꯗꯒꯤ ꯇꯝꯁꯦ ꯆꯨ ꯌꯦ꯫
ꯍꯥꯏꯔꯤꯕ ꯑꯩꯈꯣꯏꯒꯤꯗꯤ ꯅꯨꯡꯁꯥ ꯁꯥꯏ꯫
ꯒꯥꯔꯤ ꯊꯧꯍꯩꯇ꯭ꯔꯗꯤ ꯌꯥꯗ꯭ꯔꯦ ꯍꯧꯖꯤꯛꯀꯥꯟꯗꯤꯀꯣ꯫
ꯌꯥꯗ꯭ꯔꯦ-ꯌꯥꯗ꯭ꯔꯦ꯫
ꯊꯕꯛꯁꯨ ꯊꯣꯛꯄꯁꯨ ꯊꯕꯛ ꯆꯠꯊꯣꯛꯄꯁꯨ ꯒꯥꯔꯤ ꯃꯆꯥ ꯁꯨꯝ ꯄꯨꯔꯒ ꯆꯠꯄꯗꯣ ꯍꯩꯔꯦ ꯑꯗꯣ ꯁꯨꯝ ꯊꯧꯈꯤꯗꯕꯅꯤꯅ ꯁꯨꯝ ꯑꯩꯁꯨ ꯀꯩꯁꯨ ꯀꯩꯗ ꯀꯣꯟꯅ ꯇꯧꯒꯦꯗ ꯀꯣꯟꯅ ꯇꯧꯒꯦꯗꯅ ꯁꯨꯝ ꯇꯧꯔꯤꯉꯩꯗ ꯍꯩꯗꯤ ꯏꯃꯥꯔꯖꯦꯟꯁꯤ ꯑꯃ ꯁꯨꯡꯂꯩ ꯂꯩꯇꯕꯒꯤ ꯋꯥꯈꯜ ꯁꯨꯝ ꯂꯩꯔꯕꯅꯤꯅ ꯁꯨꯝ ꯍꯩꯍꯧꯗ꯭ꯔꯦ꯫ ꯁꯨꯝ ꯁꯨꯝ ꯂꯤꯁꯟꯈꯤ ꯇꯥꯔꯦ꯫
ꯎꯝ
ꯑꯗꯣ ꯑ ꯉꯔꯥꯡꯁꯦ ꯑꯩꯅ ꯇꯝꯁꯦꯅ ꯇꯧꯕꯅꯦ ꯑꯗꯣ ꯏꯌꯥꯝꯕꯅ ꯍꯌꯦꯡ ꯑꯌꯨꯛ ꯇꯧꯔꯨꯔꯁꯦꯅ ꯍꯥꯏꯕꯗꯨꯗ ꯉꯁꯤ ꯑꯌꯨꯛꯁꯦ ꯈꯔ ꯉꯟꯅ ꯍꯧꯒꯠꯂ ꯕꯅꯦ ꯑꯗꯨꯒ ꯈꯔ ꯉꯟꯅ ꯍꯧꯒꯠꯂ ꯀꯥꯟꯁꯤꯗꯅ ꯃꯥꯁꯦ ꯑꯃꯛ ꯍꯧꯒꯠꯂꯛꯇ꯭ꯔꯦ ꯑꯣꯠꯂꯛꯛꯇꯕꯗꯒꯤ ꯉꯥꯏꯍꯥꯛ ꯂꯩꯔ ꯍꯧꯒꯠꯂꯛꯑ ꯃꯥꯜꯂꯦ ꯐꯣꯟ ꯇꯧꯔꯛꯑꯦ ꯑꯗꯨꯒ ꯆꯠꯂꯁꯦꯅ ꯊꯣꯛꯂꯛꯄ ꯀꯥꯟꯗ ꯅꯣꯡꯁꯦ ꯑꯃꯨꯛ ꯍꯩꯊꯔꯛꯄꯗꯩ ꯎꯄꯥꯏ ꯂꯩꯇ꯭ꯔꯦ꯫ ꯑꯩꯅꯗꯤ ꯂꯞ ꯑꯗꯨꯝ ꯌꯥꯝ ꯀꯟꯕ ꯅꯠꯇ꯭ꯔꯁꯨ ꯑꯗꯨꯝ ꯈꯔ ꯈ ꯁꯣꯏꯖꯣꯏ ꯆꯨꯕꯗꯨꯅꯦ ꯑꯗꯣ ꯂꯝꯕꯤꯗ ꯇꯝꯖꯩ ꯍꯥꯏꯕ ꯑꯩꯩꯅꯠꯇꯦ ꯑꯗꯣ ꯌꯥꯗ꯭ꯔꯦ ꯃꯣꯏꯅ ꯂꯝꯄꯥꯛꯇꯅꯇꯗꯤ ꯌꯥꯔꯣꯏꯅ ꯑꯗꯨꯅ ꯂꯝ ꯄꯥꯛꯇ ꯂꯝꯄꯥꯛꯇ ꯑꯣꯏꯇꯥꯔ ꯇꯦ ꯑꯗꯨꯗꯤ ꯅꯣꯡ ꯆꯨꯔꯕꯅꯤꯅ ꯅꯨꯃꯤꯠ ꯈꯔꯅꯤꯃꯨꯛ ꯉꯥꯏꯕꯦ ꯐꯤꯕꯗ ꯑꯃꯨꯛ ꯂꯩꯗꯣꯔꯦꯕ꯫
ꯂꯝꯄꯥꯛꯇꯗꯤ ꯀꯥꯟꯅꯔꯣꯏ ꯅꯪ ꯊꯧꯕꯗꯤ ꯈꯔ ꯍꯩꯔꯕ ꯅꯠꯇ꯭ꯔꯣ꯫
ꯑꯥ ꯀꯨꯏꯔꯦꯗ ꯆꯍꯤ ꯑꯍꯨꯝ ꯃꯔꯤ ꯑꯍꯨꯝꯃꯨꯛ ꯁꯨꯔꯝꯃꯅꯤ ꯊꯧꯈꯤꯗꯕ꯫
ꯍꯣꯏ ꯕꯥ ꯑꯗꯣ ꯂꯝꯕꯤꯗ ꯁꯨꯝ ꯈꯛ ꯈꯛ ꯇꯝꯃꯒ ꯍꯩꯒꯗꯧꯅꯦ ꯂꯝꯄꯥꯛꯇꯨꯗꯤ ꯍꯣꯏ ꯅꯪ ꯀꯩꯅꯣ ꯈꯨꯂꯣꯏꯅꯕꯒꯤ ꯋꯥꯅꯤ
ꯑꯩꯣꯏꯔꯣꯝꯒꯤ ꯂꯝꯕꯤꯁꯤꯅ ꯌꯥꯝ ꯍꯦꯛꯇ ꯆꯥꯎꯕ ꯑꯣꯏꯕꯗꯤ ꯑꯣꯏꯗꯦꯗꯅꯀꯣ
ꯑꯆꯧꯕꯗ ꯇꯝꯃꯣꯏ ꯑꯄꯤꯛꯄꯗꯅꯦ ꯇꯝꯗꯣꯏꯁꯦ
ꯑꯗꯣ ꯑꯩꯅ ꯑꯩꯅ ꯂꯝꯕꯤꯁꯤꯗ ꯆꯠ ꯊꯧꯔꯨꯔꯁꯤ ꯂꯝꯕꯤ ꯈꯔ ꯍꯥꯡꯕ ꯑꯝꯗ ꯊꯧꯔꯨꯁꯤ ꯍꯥꯏꯕ ꯑꯗꯣ ꯌꯥꯗꯦ ꯀꯃꯥꯏ ꯂꯧꯧ ꯐꯖꯅꯨ ꯈꯪꯗꯦ ꯃꯣꯏꯁꯦ
ꯂꯝꯕꯤ ꯃꯆꯥ ꯃꯆꯥꯗꯣ ꯑꯗꯨꯗ ꯍꯥꯟꯅ ꯊꯧꯒꯗꯝꯕꯅꯦꯕ ꯅꯪ ꯊꯧꯕꯒꯤ ꯃꯑꯣꯡꯗꯨꯗꯤ ꯍꯥꯏꯐꯦꯠ ꯀꯟꯇ꯭ꯔꯣꯜ ꯇꯧꯕ ꯉꯝꯃꯝꯃꯅꯦꯕ ꯂꯝꯄꯥꯛ ꯊꯧꯗ꯭ꯔꯁꯨ ꯌꯥꯔꯅꯦꯕ ꯂꯝꯄꯥꯛꯁꯤꯗꯤ ꯀꯟꯇ꯭ꯔꯣꯜ ꯁꯨꯅꯝ ꯉꯝꯗ꯭ꯔꯤꯕ ꯃꯤꯅ ꯊꯧꯒꯗꯝꯕꯅꯦꯕ ꯑꯍꯥꯥꯟꯕꯒꯤ ꯀꯃꯥꯏꯅ ꯇꯧꯒꯗꯒꯦ ꯍꯥꯏꯕꯒꯤ ꯑꯃ ꯒꯥꯔꯤꯒꯤ ꯆꯥꯡ ꯄꯨꯕ ꯑꯃ ꯂꯩꯇ꯭ꯔꯣ ꯍꯥꯏꯐꯦꯠ ꯆꯥꯎꯧꯔꯥꯛꯄ ꯑꯃ ꯑꯗꯨꯏ ꯄꯣꯠꯇꯨ ꯍꯩꯔꯒꯗꯤ ꯂꯝꯕꯤꯗ ꯊꯧꯕ ꯌꯥꯔꯦꯕ ꯑꯗꯣ ꯃꯅꯤꯡ ꯍꯣꯏ ꯃꯅꯤꯡ ꯍꯟꯕꯒꯨꯝꯕ ꯈꯣꯠꯄꯒꯨꯝꯕꯁꯦ ꯑꯗꯨꯝ ꯂꯝꯄꯥꯛꯇ ꯇꯝꯕ ꯌꯥꯏ ꯍꯥꯏꯐꯦꯠ ꯆꯥꯎꯔꯥꯛ ꯀꯃꯥꯏꯅ ꯍꯟꯅꯤꯗꯣ ꯑꯗꯨꯒ ꯀꯣꯟꯅ ꯂꯩꯔꯛ ꯃꯆꯥ ꯃꯆꯥ ꯍꯥꯏꯇꯥꯔꯦ ꯇꯨꯔꯦꯜ ꯃꯄꯥꯟꯒꯨꯝꯕ ꯂꯩꯔꯛ ꯑꯗꯨꯝ ꯂꯩꯇ꯭ꯔꯥ ꯃꯆꯥ ꯃꯆꯥ ꯌꯥꯝ ꯀꯟꯅ ꯆꯥꯎꯗꯕꯗꯣ
ꯇꯧꯕꯕꯨ ꯑꯩꯈꯣꯏ ꯁꯨꯃꯥꯡ ꯑꯩꯈꯣꯏ ꯁꯨꯃꯥꯡꯁꯨ ꯆꯥꯎꯋꯤꯅꯦ ꯁꯨꯃꯥꯡ ꯑꯗꯨꯝ ꯍꯟꯗꯣꯛ ꯍꯟꯖꯤꯟ ꯃꯃꯥꯏ ꯂꯩꯊꯣꯛ ꯂꯩꯁꯤꯟ ꯇꯧꯕꯗꯤ ꯌꯥꯗꯣꯏꯅꯦꯕ
ꯑꯗꯨꯅꯦ ꯑꯗꯨ ꯂꯩꯔꯛ ꯃꯆꯥ ꯃꯆꯥꯁꯦ ꯌꯥꯝꯃꯗ ꯊꯧꯒꯗꯕꯅꯦꯕ ꯑꯩꯈꯣꯏ ꯁꯤ ꯍꯣꯏ ꯊꯝꯕ ꯇꯝꯃꯛꯄꯁꯦ ꯂꯩꯔꯛ ꯀꯩ ꯍꯥꯏꯇꯔꯦ ꯂꯩꯔꯛ ꯍꯥꯏꯕꯗꯤ ꯁꯣꯔꯣꯛ ꯃꯆꯥ ꯃꯆꯥ ꯄꯣꯡ ꯂꯝꯕꯤ ꯍꯣꯏ ꯀꯩꯍꯣꯏ ꯇꯧꯕ ꯃꯆꯥ ꯃꯆꯥꯗꯣ
ꯎꯝ ꯎꯝ
ꯑꯗꯨꯗ ꯑꯌꯥꯝꯕ ꯊꯧꯋꯦ ꯍꯥꯏꯌꯦꯕ ꯃꯦꯟ ꯔꯣꯗꯠꯇ ꯊꯧꯍꯟꯗꯦ ꯍꯥꯏꯌꯦꯕ ꯃꯦꯟ ꯔꯣꯗꯁꯤꯗꯤ ꯆꯥꯎꯕ ꯄꯥꯛꯄꯅꯤꯅꯀꯣ ꯑꯗꯨꯒ ꯍꯧꯖꯤꯛ ꯂꯩꯔꯛ ꯃꯆꯥ ꯃꯆꯥ ꯑꯗꯩ ꯀ ꯀꯣꯔꯅꯔ ꯊꯦꯛꯄ ꯈꯣꯠꯄ ꯁꯤꯒꯨꯝꯕꯁꯦ ꯌꯥꯝ ꯇꯝꯕꯤ ꯍꯥꯏꯌꯦꯕ
ꯑ ꯁꯤꯨꯒꯨꯝꯕꯁꯤꯗ ꯊꯧꯅꯤꯡꯕꯅꯤ ꯑꯩꯁꯨ ꯍꯥꯏꯗꯤ ꯑꯗꯨꯒꯨꯝꯕ ꯂꯥꯏꯔꯤꯛ ꯃꯆꯥ ꯃꯆꯥ ꯅꯠꯇ꯭ꯔꯁꯨ ꯑꯗꯨꯝ ꯁꯥꯡꯅ ꯆꯠꯈꯤꯕ ꯂꯝꯕꯤꯁꯨ ꯑꯗꯨꯝ ꯂꯩꯌꯦ
ꯂꯩ ꯂꯩ ꯂꯩ
ꯑꯗꯨꯒꯨꯝ ꯃꯇꯝꯗꯤ ꯁꯤꯗ ꯇꯝꯒꯦ ꯍꯥꯏꯕꯅꯤ ꯌꯥꯗꯕ ꯋꯥꯅꯤꯗ ꯁꯤꯗꯅꯦꯕ ꯑꯩꯅ ꯑꯩꯒꯤꯗ ꯑꯩꯉꯣꯟꯗ ꯗ꯭ꯔꯣꯕꯦꯛ ꯑꯃ ꯍꯥꯏꯒꯗ꯭ꯔꯥ ꯁꯨꯃꯥꯏꯅ ꯁꯨꯝ ꯂꯩꯔꯤꯁꯦ ꯒꯥꯔꯤꯁꯦ ꯄꯩꯁꯥꯗꯤ ꯑꯩꯅ ꯄꯨꯊꯣꯛꯑ ꯂꯩꯌꯦꯕ ꯄꯩꯁꯥꯗꯤ ꯑꯩꯅ ꯄꯨꯊꯣꯛꯑꯦ ꯇꯪꯈꯥꯏ ꯑꯃ ꯄꯨꯊꯣꯛꯏꯅꯦ ꯑ ꯇꯣ ꯍꯦꯛꯇ ꯄꯦꯔꯦꯟꯁ ꯑꯍꯜ ꯂꯃꯟ ꯂꯩꯕꯅꯤꯅꯦ ꯑꯍꯟꯁꯤꯡꯁ ꯑꯗꯨꯅ ꯃꯣꯏꯒꯤꯅꯦꯅ ꯂꯩꯕꯅꯤꯗ ꯃꯣꯏꯗ ꯇꯧꯒꯅꯨ ꯑꯗꯨ ꯇꯧꯅꯨ ꯍꯥꯏꯔꯗꯤ ꯑꯩ ꯇꯧ ꯉꯝꯗꯕꯗꯣ ꯑꯗꯨꯅ ꯈꯤꯇꯪ ꯀꯩꯅꯣ ꯇꯧꯕ ꯑꯃꯁꯁꯨ ꯆꯪꯉꯦ ꯈꯤꯇꯪ ꯑꯗꯨ ꯇꯧꯒꯦ ꯍꯥꯏꯕ ꯃꯇꯝꯗ ꯃꯣꯏꯅ ꯌꯥꯝꯅ ꯊꯤꯡꯕ ꯑꯃ ꯌꯥꯝ ꯇꯧꯒꯜꯂꯦꯕ ꯑꯩꯈꯣꯏꯒꯤ ꯏꯃꯨꯡꯁꯦ ꯊꯤꯡꯕ ꯑꯃ ꯇꯧꯒꯟꯕꯒꯤ ꯀꯩꯅꯣꯝ ꯇꯧꯕꯗꯁꯨ ꯀꯩꯅꯣꯝ ꯇꯧꯗꯁꯨ ꯏꯁꯥꯅ ꯇꯧꯕ ꯉꯝꯗ꯭ꯔꯕꯅꯤꯅ ꯍꯣꯏ ꯑꯍꯟꯅ ꯇꯧꯕꯅꯤꯅ ꯐꯩꯕꯨꯗꯤ ꯍꯥꯏꯕꯀꯣ ꯑꯍꯟꯅ ꯇꯧꯕꯅꯤꯅ ꯐꯩ ꯍꯥꯏꯗꯨꯅꯁꯨ ꯀꯩꯅꯣꯝꯃ ꯊꯕꯛ ꯑꯃ ꯇꯧꯔꯝꯗꯥꯏꯗ ꯑꯗꯨꯃꯥꯏꯅ ꯁꯨꯝ ꯊꯤꯡꯖꯤꯜꯂꯛꯑꯕꯅꯤꯅ ꯄꯣꯠꯁꯦ ꯅꯤꯡꯇꯝꯅ ꯇꯧꯕ ꯅꯠꯇ꯭ꯔꯒꯅ ꯃꯃꯥꯡꯗ ꯆꯠꯄ ꯑꯗꯣ ꯈꯨꯃꯥꯡ ꯆꯥꯎꯁꯟꯕ ꯍꯥꯏꯒꯗ꯭ꯔꯥ ꯀꯩ ꯍꯥꯏꯅꯤ ꯃ ꯉꯝꯗꯕꯗꯧꯅ ꯑꯗꯨꯝ ꯂꯩꯔꯦꯗꯣ ꯈꯪꯉꯕ ꯏꯁꯥꯁꯦ
ꯀꯩꯅꯣ
ꯏꯂꯥꯕꯦꯟ ꯀꯂ꯭ꯥꯁ ꯏꯂꯕꯦꯟ ꯀꯥꯕꯗꯩꯅ ꯑꯩꯅ ꯇꯝꯃꯒꯦ ꯇꯝꯃꯒꯦꯝꯃꯒꯦ ꯇꯝꯃꯒꯦꯅ ꯍꯥꯏꯔꯤꯁꯦ ꯑꯗꯨꯗꯨꯅ ꯒꯥꯔꯤꯗꯣ ꯐꯠ ꯃꯣꯏ ꯒꯥꯔꯤꯗ ꯒꯥꯔꯤꯗꯣ ꯈꯤꯇꯪ ꯁꯣꯛꯈ꯭ꯔꯗꯤ ꯁꯦꯝꯕꯗ ꯄꯩꯁꯥ ꯌꯥꯝ ꯆꯪꯅꯤ ꯁꯦꯝꯕꯗ ꯄꯩꯁꯥ ꯆꯪꯅꯤ ꯆꯪꯅꯤ ꯆꯪꯅꯤ ꯆꯪꯅꯤ ꯇꯧꯔꯒ ꯂꯥꯛꯑ ꯑꯗꯨꯅꯤꯗ ꯑꯗꯒꯤꯗꯤ ꯒꯥꯔꯤꯁꯦ ꯑꯩꯅ ꯃꯃꯥꯡꯗ ꯆꯍꯤ ꯍꯨꯝꯃꯨꯛꯀꯤ ꯃꯃꯥꯡꯗ ꯑꯩꯁꯦ ꯊꯧꯔꯦ ꯅꯨꯃꯤꯠ ꯍꯨꯝꯅꯤ ꯃꯔꯤꯅꯤꯃꯨꯛ ꯊꯧꯔꯦ ꯕꯤꯁꯦꯝꯄꯨꯔ ꯐꯧ ꯊꯧꯔꯨꯔꯦ ꯑꯗꯨꯗ ꯑꯩ ꯍꯜꯂꯛꯑꯦ ꯍꯜꯂꯛꯄꯗꯨꯗ ꯃꯥꯏ ꯂꯩꯕꯗ ꯈꯤꯇꯪ ꯁꯣꯏꯒꯦꯅ ꯇꯧꯋꯦꯕ ꯕꯤꯁꯦꯝꯄꯨꯔ ꯊꯧꯔꯒ ꯌ ꯌꯨꯝ ꯊꯧꯖꯤꯟꯕ ꯌꯨꯝ ꯊꯣꯡ ꯀꯥꯟꯁꯤꯗ ꯃꯃꯥꯏ ꯂꯩꯔꯨꯔꯒ ꯐꯠꯂꯥꯎ ꯍꯟꯕꯗꯣ ꯀꯥꯎꯊꯣꯛꯇꯅ ꯁꯣꯏꯒꯦ ꯇꯧꯋꯦꯕꯀꯣ ꯊꯧꯔꯨꯔꯦ ꯑꯗꯨꯒꯤ ꯅꯨꯃꯤꯠꯇꯨꯗꯒꯤ ꯑꯩꯗꯣ ꯊꯧꯗꯣꯛꯀꯦ ꯒꯔꯤꯗꯣ ꯊꯧꯗꯣꯛꯑꯥꯒꯥ ꯏꯊꯟ ꯊꯧꯔꯨꯒꯦ ꯍꯥꯏꯕꯁꯦ ꯑꯩꯅ ꯍꯟ ꯍꯟ ꯍꯥꯏꯖꯔꯕꯁꯦ ꯃꯣꯏꯁꯦ ꯄꯪꯌꯥ ꯌꯥꯗ꯭ꯔꯦ ꯃꯣꯏꯅ ꯊꯧꯒꯅꯨ ꯁꯤꯅꯤ
ꯌꯥꯗꯔꯤꯁꯤ ꯀꯅꯥꯅꯅꯣ
ꯏꯃꯥ ꯏꯄꯥ ꯂꯣꯏꯅ ꯏꯃꯨꯡꯒꯤ ꯃꯤꯈꯩꯅ ꯌꯥꯝꯕ ꯑꯗꯨꯅꯦ ꯑꯩꯅ ꯍꯥꯏꯁꯦ ꯑꯗꯨ ꯃꯣꯏꯅ ꯍꯥꯏꯁꯤꯅ ꯃꯤ ꯑꯃ ꯌꯥꯎꯔꯒ ꯊꯧꯁꯤꯅꯤ ꯅꯊꯟ ꯊꯧꯒꯅꯣ ꯁꯤꯅꯤ ꯑꯗꯣ ꯃꯤ ꯑꯃꯥ ꯍꯥꯌꯗꯣ ꯅꯨꯃꯤ ꯍꯨꯝꯅꯤ ꯃꯔꯤꯅꯤ ꯌꯥꯑꯣꯔꯒ ꯊꯧꯔꯨꯔꯕꯅꯤ ꯏꯊꯟꯗ ꯑꯃꯨꯛ ꯊꯧꯗꯣꯛꯑꯒ ꯑꯩꯈꯣꯏꯒꯤ ꯂꯝꯄꯥꯛ ꯑꯃ ꯂꯩꯔꯝꯕꯗꯨꯗ ꯊꯧꯔ ꯊꯧꯔ ꯏꯊꯟꯇ ꯑꯗꯨꯝ ꯁꯥꯟꯅꯒꯦ ꯁꯤꯅꯤ ꯑꯩꯅ ꯍꯥꯏꯁꯦ
ꯅꯨꯄꯥ ꯃꯆꯥꯅꯤ ꯀꯩꯅꯣ ꯑꯗꯨꯅꯤ ꯇꯧꯗꯣꯏꯁꯦ
ꯇꯧꯒꯦ ꯍꯥꯏꯕꯗꯣ ꯏꯃꯨꯡꯗꯨꯅ ꯄꯔꯃꯤꯁꯟ ꯄꯤꯗ꯭ꯔꯕꯅꯤꯅ ꯑꯩꯁꯨ ꯏꯁꯥꯗꯨꯅ ꯈꯤꯇꯪ ꯍꯦꯛꯇꯦ ꯒꯥꯔꯤꯗꯨꯣ ꯈꯤꯇꯪ ꯁꯣꯛꯈꯤ ꯇꯥꯔꯗꯤ ꯑꯩꯉꯣꯟꯗ ꯃꯤꯉꯣꯟ ꯇꯥꯔꯒ ꯑꯗꯨꯒ ꯍꯦꯩꯅ ꯑꯩꯅ ꯄꯩꯁꯥ ꯌꯥꯝ ꯄꯥꯏꯔꯒ ꯑꯩ ꯑꯗꯨꯝ ꯁꯦꯝꯒꯦ ꯑꯩꯁꯨ ꯁꯣꯖ ꯑꯗꯨꯝ ꯁꯦꯝꯖꯒꯦ ꯍꯥꯏꯕꯗꯣ ꯉꯝꯕꯒꯤ ꯆꯥꯡꯗꯣ ꯂꯩꯈꯤꯗꯕ ꯃꯇꯝꯗꯣ ꯄꯩꯁꯥꯗꯨ ꯂꯩꯇꯕꯅꯤꯅꯀꯣ ꯑꯗꯨꯗꯨꯅ ꯍꯦꯛ ꯁꯣꯏꯈꯗꯤ ꯑꯩꯁꯨ ꯀꯤꯔꯦꯗꯅ ꯃꯣꯏꯅ ꯑꯗꯨꯩꯗꯨꯗ ꯍꯦꯛ ꯍꯥꯏꯔꯗꯤꯍꯟꯅ ꯇꯧꯒꯅꯨ ꯍꯥꯏꯕꯗꯨꯣ ꯇꯧꯋꯤ ꯈꯣꯠꯂꯤ ꯑꯗꯨ ꯑꯃꯨꯛ ꯃꯔꯩ ꯇꯧꯔꯛꯀꯗꯣꯏꯅꯦꯕ ꯁꯣꯏ ꯁꯣꯏꯗꯕꯤ ꯇꯧꯗꯣꯕꯅꯦꯕ ꯑꯗꯨꯝ ꯇꯧꯗꯣ ꯂꯩꯕꯅꯦꯕ ꯑꯩꯈꯣꯏ ꯏꯃꯨꯡꯒꯤ ꯍꯧꯅꯕꯤ ꯈꯔ ꯂꯩꯌꯦ ꯑꯥꯗꯨꯃꯥꯏꯟ ꯌꯥꯝ ꯊꯕꯛꯁꯦ ꯊꯕꯛꯁꯦ ꯇꯧꯒꯦ ꯍꯥꯏꯕ ꯀꯥꯟꯗ ꯇꯥꯛꯄꯤꯕ ꯅꯠꯇꯕ ꯊꯕꯛꯁꯦ ꯀꯩꯅꯣꯝ ꯇꯧꯒꯦ ꯍꯥꯏꯕ ꯑ ꯁꯞꯄꯣꯔꯠꯁꯦ ꯁꯨꯡ ꯂꯩꯇꯕ ꯇꯥꯛꯄꯤꯕꯒꯤ ꯋꯥꯔꯤꯁ ꯋꯥꯔꯤꯁꯤꯃ ꯁꯨꯪꯌꯥꯑꯣ ꯌꯥꯏꯗꯕ ꯑꯗꯨꯝ ꯁꯣꯏꯔꯒ ꯆꯩꯗꯧꯒꯤ ꯈꯣꯠꯇꯧꯒꯤ ꯉꯥꯡꯗꯧꯒꯤ ꯑꯗꯨꯃꯥꯏꯅ ꯇꯧꯒꯔ ꯀꯥꯟꯗ ꯇꯧꯕ ꯑꯃ ꯑꯃ ꯂꯩꯌꯦ ꯑꯩꯈꯣꯏꯒꯤ ꯏꯃꯨꯡꯒꯤ ꯑꯍꯟꯁꯤꯡꯁꯦ ꯑꯍꯟ ꯌꯥꯝꯌꯥꯝꯕꯁꯨ ꯃꯉꯥꯏꯔꯦ ꯁꯤꯗꯅꯦ ꯁꯤꯗꯅꯦ ꯑꯩꯅ ꯌꯥꯝꯅ ꯁꯥꯎꯔꯤꯁꯦ ꯑꯗꯨꯗꯨꯅ ꯑꯩꯅ ꯌꯥꯝ ꯅꯨꯡꯉꯥꯏꯇ꯭ꯔꯤꯁꯦ ꯑꯗꯨꯗꯨꯅ ꯏꯃꯨꯡꯒꯤ ꯊꯕꯛ ꯏꯪꯈꯥꯡ ꯑꯣꯏꯔꯁꯨ ꯃꯩ ꯅꯨꯡꯒꯤ ꯀꯔꯤ ꯀꯔꯥꯒꯤ ꯑꯣꯏꯔꯁꯨ ꯑꯩꯅ ꯑꯦ ꯀꯩꯅꯣ ꯌꯥꯗ꯭ꯔꯤꯁꯦ ꯀꯃꯥꯏꯅꯅꯣ ꯈꯣꯠꯄꯅꯣ ꯍꯥꯏꯕꯁꯦ ꯑꯩꯈꯣꯏꯗ ꯁꯨꯡꯇꯥꯛ ꯇꯥꯛꯇꯕ ꯃꯣꯏꯗ ꯑꯗꯨꯝ ꯑꯣꯏꯣꯏꯊꯣꯛꯄ ꯁꯦꯝꯕ ꯑꯗꯨꯗꯨꯅ ꯑꯩꯁꯨ ꯌꯥꯎꯕꯗ ꯇꯜꯂꯕꯅꯤꯅ ꯀꯩꯅꯣꯝ ꯀꯩꯅꯣꯝ ꯇꯧꯕꯗꯁꯨ ꯑꯩꯁꯨ ꯍꯩꯇ꯭ꯔꯦ ꯊꯕꯛꯁꯦ ꯁꯦꯡꯅ ꯍꯥꯏꯔꯕꯗ ꯊꯕꯛꯇꯣ ꯍꯩꯇ꯭ꯔꯦ ꯑꯗꯨꯅꯤ ꯈꯪꯗꯦꯗ ꯌꯥꯝꯅ ꯌꯥꯝꯅ ꯄꯦꯟꯗꯕ ꯌꯥꯝ ꯂꯩ ꯑꯗꯨꯒꯤ ꯍꯥꯏꯔꯗꯤ ꯑꯃꯨꯛꯁꯨ ꯑꯃꯨꯛ ꯍꯥꯏꯔ ꯅꯍꯥꯟꯁꯦ ꯑꯩꯩꯅ ꯅꯍꯥꯟ ꯇꯨꯝꯃꯤꯉꯩꯁꯤꯗ ꯀꯃꯥꯏꯅ ꯀꯧꯋꯦ ꯍꯧꯗꯣꯔꯛꯑꯦ ꯍꯧꯗꯣꯛꯄꯁꯤꯗ ꯀꯔꯤ ꯍꯥꯏꯒꯦꯗ ꯂꯧꯕꯨꯛꯇ ꯆꯠꯂꯨ ꯂꯥꯛꯑꯣ ꯂꯧꯕꯨꯛꯇ ꯆꯠꯂꯒ ꯁꯖꯤꯛ ꯐꯥꯜꯂꯨꯁꯣ ꯁꯖꯤꯛ ꯐꯥꯜꯂꯒ ꯉꯥ ꯃꯆꯤꯟꯖꯥꯛ ꯊꯥꯎ ꯁꯣ ꯁꯤꯅꯤ ꯑꯗꯨꯗ ꯑꯩꯅ ꯍꯧꯒꯠꯇꯦ ꯑꯩꯁꯨ ꯁꯥꯎꯅꯤꯡꯗ ꯇꯜꯂꯦꯅ ꯑꯗꯣ ꯃꯣꯏꯅ ꯍꯥꯏꯔꯤꯁꯦ ꯃꯣꯏ ꯀꯕꯥꯈꯣꯏꯅꯤ ꯃꯣꯏꯅꯤ ꯍꯣꯏꯔꯤꯁꯦ ꯍꯥꯏꯔꯤꯁꯦ ꯑꯁ ꯑꯉꯥꯡꯁꯦ ꯃꯥꯡꯕ ꯇꯥꯔꯦ ꯑꯁꯨꯛ ꯌꯥꯝ ꯆꯥꯎꯒ ꯍꯧꯖꯤꯛ ꯖꯤꯛ ꯐꯥꯟꯕ ꯐꯥꯟꯗꯟ ꯉꯥ ꯃꯆꯤꯅꯖꯥꯛ ꯊꯥꯛꯄꯅꯦ ꯍꯧꯖꯤꯛꯐꯥꯎ ꯍꯩꯇꯦ ꯍꯧꯖꯤꯛꯐꯥꯎ ꯇꯧꯗꯦ ꯁꯖꯤꯛ ꯐꯥꯟ ꯍꯩꯇꯗꯅ ꯑꯉꯥꯡꯁꯦ ꯃꯥꯡ ꯇꯥꯔꯦ꯫ ꯀꯔꯤ ꯍꯥꯏꯅꯤꯡꯉꯤꯅꯣ ꯂꯥꯏꯔꯤꯛ ꯑꯁꯨꯛ ꯀꯨꯏꯅ ꯑꯥ ꯌꯧꯅ ꯇꯝꯃꯛꯄꯁꯤꯗ ꯑꯉꯥꯡꯁꯦ ꯊꯕꯛ ꯑꯃ ꯇꯧꯗꯗꯅ ꯇꯧ ꯊꯕꯛ ꯑꯃ ꯇꯧꯅꯕ ꯍꯣꯠꯅꯗꯅ ꯃꯁꯥꯏ ꯄꯩꯁꯥ ꯊꯣꯛꯆꯅꯕ ꯍꯣꯠꯅꯗꯅ ꯈꯣꯠꯇꯅ ꯇꯧꯗꯦ ꯑꯣꯔ ꯄꯩꯁꯥ ꯊꯣꯛꯅꯕ ꯍꯣꯠꯅꯗꯦ ꯑꯁ ꯑꯉꯥꯡꯁꯦ ꯃꯥꯡ ꯇꯥꯔꯦ ꯑꯗꯨ ꯇꯧꯔ ꯇꯥꯔꯦ ꯀꯪꯉꯥꯎꯅ ꯂꯩꯔꯦ ꯑꯉꯥꯡ꯫ ꯁꯦ ꯍꯥꯏꯗꯅ ꯈꯤꯇꯪꯁꯨ ꯈꯟꯕꯤꯌꯨ ꯍꯥꯏꯕꯁ ꯁꯖꯤꯛ ꯐꯟ ꯍꯩꯇꯦ ꯃꯥꯡ ꯇꯥꯔꯦꯅ ꯉꯥꯡꯅꯩ ꯍꯥꯏꯕꯅꯤꯗ ꯃꯣꯏꯁꯦ ꯑꯩ ꯑꯩ ꯁꯥꯎꯅꯤꯡꯕ ꯑꯃꯗꯤꯗꯤ ꯑꯩ ꯁꯨꯡꯍꯧ ꯍꯦꯛ ꯍꯧꯒꯠꯇ꯭ꯔꯦ ꯅꯨꯃꯤꯠꯇ ꯑꯃ ꯁꯥꯎꯅꯤꯡꯉꯛꯇꯅ ꯃꯣꯏꯅ ꯀꯧꯔꯒ ꯁꯨꯡꯍꯧ ꯍꯧꯒꯠꯇ꯭ꯔꯦ ꯊꯦꯡꯅ ꯍꯧꯒꯠꯂꯦ꯫ ꯃꯣꯏꯅꯕꯨꯗꯤ ꯍꯥꯏꯗꯦꯀꯣ ꯑꯗꯨꯅꯤ ꯃꯥꯏꯟꯁꯦꯠꯁꯦ ꯄꯦꯔꯦꯟꯁꯀꯤ ꯃꯥꯏꯟꯁꯦꯠꯁꯤꯁꯨ ꯌꯥꯝ ꯃꯊꯧ ꯇꯥꯏ꯫ ꯇꯪ ꯈꯤꯇꯪ ꯒ꯭ꯔꯣꯠ ꯂꯩꯕ ꯍꯥꯏꯕꯗꯣ ꯒ꯭ꯔꯣꯠ ꯂꯩꯕ ꯍꯥꯏꯕꯗꯣ ꯏꯔꯥꯏ ꯂꯩꯇꯕꯗꯧꯅ ꯇꯧꯋꯦ ꯑꯗꯨꯅ ꯈꯪꯕ ꯃꯊꯧ ꯇꯥꯏꯌꯦ꯫ ꯅ ꯑꯗꯨꯝ ꯆꯣꯡꯊꯣꯛ ꯊꯣꯛꯇꯅ ꯄꯥꯡꯊꯣꯛꯇꯅ ꯑꯗꯨꯝ ꯂꯩꯁꯜꯂꯕꯅꯤꯅ ꯂꯧꯎ ꯁꯤꯡꯎ ꯇꯧꯔꯒ ꯍꯧꯔꯛꯄꯅꯤꯅ ꯑꯗꯨꯃꯥꯏ ꯑꯗꯨꯝ ꯈꯜꯂꯦ ꯑꯗꯨꯗꯨꯅ ꯌꯨꯝꯗ ꯂꯩꯕꯁꯤꯁꯨ ꯋꯥꯏ ꯏꯁꯥꯁꯦ ꯄ꯭ꯔꯗꯛꯇꯤꯞ ꯑꯣꯏꯕ ꯒ꯭ꯔꯣꯠ ꯂꯩꯕꯁꯤꯃꯁꯨ ꯉꯝ ꯉꯝꯗ꯭ꯔꯦ ꯇꯧꯔꯤꯁꯦ꯫
ꯑꯗꯨꯅꯦ ꯀꯩꯁꯨ ꯀꯥꯏꯗꯦ ꯅꯪ ꯒꯥꯔꯤ ꯅꯨꯡ ꯊꯧꯕ ꯈꯣꯠꯄ ꯍꯩꯖꯤꯟꯕ ꯑꯩꯁꯨ ꯀꯟꯅ ꯇꯝꯅꯕ ꯍꯥꯏꯅ ꯇꯧꯔꯨꯔꯦ ꯃꯇꯝ ꯈꯔ꯫ ꯑꯗꯨꯒ ꯑꯩꯗꯨ ꯌꯥꯗꯗꯅ ꯈꯔꯅꯤ ꯇꯝꯃꯝꯃꯒ ꯑꯃꯨꯛ ꯐꯔꯛ ꯇꯥꯁꯟꯒ ꯆꯤꯟꯒꯤꯕ ꯈꯣꯠꯈꯤꯕ ꯇꯧꯕꯩ ꯑꯃꯨꯛ ꯇꯣꯛꯑꯦ ꯑꯗꯒꯤ ꯑꯩꯈꯣꯏ ꯇꯝꯕꯤꯔꯤꯕ ꯀꯥꯡꯕꯨꯁꯤꯅ ꯑꯃꯨꯛ ꯁꯪꯏꯒ ꯁꯪꯗꯦꯒ ꯋꯥꯏꯑꯒ ꯇꯧꯋꯦꯒ ꯁꯨꯝ ꯇꯧꯅꯔꯝꯃꯦꯀꯣ꯫
ꯍ ꯑꯗꯨ ꯑꯩ ꯍꯥꯏꯁꯤꯗ ꯅꯨꯃꯤꯠ ꯅꯤ ꯅꯣꯡꯃ
ꯍꯥꯥꯟꯅ ꯇꯝ ꯌꯥꯔꯄꯅꯤꯅꯦꯗ ꯑꯩꯕꯨ ꯗꯤ ꯗ꯭ꯔꯥꯏꯚꯤꯡ ꯁ꯭ꯀꯨꯜꯗ ꯑꯗꯨꯅ ꯗ꯭ꯔꯥꯏꯚꯤꯡ ꯁ꯭ꯀꯨꯜꯒꯨꯝꯕ ꯇꯧꯊꯣꯛꯑꯣ ꯄꯩꯁꯥ ꯈꯤꯇꯪ ꯇꯨꯡꯁꯤꯜꯂꯒ꯫
ꯑꯁ ꯗ꯭ꯔꯥꯏꯚꯤꯡ ꯁ꯭ꯀꯨꯜ ꯂꯧꯅꯕ ꯇꯧꯔꯝꯃꯕꯅꯤꯕꯥ ꯇꯧꯕꯗꯨꯗ ꯗ꯭ꯔꯥꯏꯚꯤꯡ ꯁ꯭ꯀꯨꯜꯗ ꯇꯝꯃꯣ-ꯇꯝꯃꯣ ꯁꯤꯅꯤ ꯃꯣꯏ ꯍꯥꯏꯁꯦ ꯑꯇꯩꯩꯅ ꯄꯩꯁꯥ ꯄꯨꯊꯣꯔꯣ ꯍꯥꯏꯕ ꯑꯗꯨꯁꯨ ꯄꯩꯁꯥ ꯄꯨꯊꯣꯛꯇꯕꯀꯣ꯫ ꯗ꯭ꯔꯥꯏꯕꯤꯡ ꯁ꯭ꯀꯨꯜꯗꯣ ꯑꯩꯅ ꯈꯜꯂꯤꯁꯦ ꯇ ꯄꯩꯁꯥꯗꫭ ꯑꯗꯨ ꯄꯨꯕ꯭ꯔꯥ ꯂꯥꯛꯄ ꯇꯧꯔꯒ ꯇꯧꯔꯒꯦ ꯇꯧꯕꯁꯤꯗ ꯏꯝ ꯏꯃꯥꯟꯅꯕ ꯑꯝꯗ ꯍꯪꯕꯗ ꯏꯃꯥꯟꯅꯕ ꯑꯃꯣꯝ ꯊꯤꯅ ꯑꯃ ꯆꯩꯔꯛꯑꯕ ꯗꯌꯥꯝ ꯆꯥꯎꯔꯒ ꯍꯧꯖꯤꯛꯄꯨ ꯇ꯭ꯔꯥꯏꯕꯤꯡ ꯁ꯭ꯀꯨꯜꯗ ꯌꯥꯔꯦ ꯃꯣꯏ ꯇꯝꯃꯦ ꯅꯣꯡꯃ ꯁꯪꯕꯃꯗ ꯇꯝꯒꯦ ꯍꯥꯏꯔꯒ
ꯌꯥꯔꯣꯏꯌꯦ ꯑꯗꯨ ꯃꯤ ꯇꯝꯃꯦ ꯃꯤ ꯅꯤꯌꯣꯝ ꯍꯥꯏꯕ ꯑꯃ ꯂꯩꯇ꯭ꯔꯣ ꯃꯣꯏꯅ ꯇꯝꯕꯗꯨꯗꯤ ꯄꯪꯊꯧ ꯊꯧꯕ ꯌꯥꯝ ꯇꯣꯏꯅ ꯊꯧꯕ ꯃꯤꯅ ꯁꯨꯝ ꯍꯩꯔꯛꯀꯗꯝꯅꯦ ꯅꯪꯗꯤ ꯅꯪꯗꫭ ꯒꯥꯔꯤꯗꯣ ꯄꯨꯊꯣꯛ ꯄꯨꯊꯣꯛꯑ ꯊꯧꯕꯁꯨ ꯅꯠꯇꯦ ꯑꯗꯨꯒꯤ ꯔꯥꯏꯠꯁꯨ ꯂꯩꯇꯦ ꯑꯥ ꯑꯉꯥꯡꯅꯦꯅ ꯊꯝꯖꯟꯕꯤꯔꯦ ꯅꯝꯁꯤꯜꯂꯒ ꯑꯗꯣ ꯈꯔ ꯗꯨꯗꯥ-ꯗꯨꯗꯥ ꯇꯧꯗꯅ ꯐꯠ ꯂꯥꯎ ꯄꯨꯊꯣꯛꯑꯒ ꯇꯧꯕ ꯍꯩꯕ ꯇꯧꯕ ꯀꯥꯡꯕꯨꯅ ꯉꯝꯕꯩ ꯋꯥꯅꯦꯕ ꯒꯥꯔꯤ ꯊꯧꯕꯁꯤꯗꯤ ꯅꯨꯄꯥ ꯃꯆꯥꯅ ꯉꯝꯃꯦ-ꯉꯝꯃꯦ ꯍꯥꯏꯖꯦ ꯑ ꯌꯨꯝꯗ ꯄꯥꯛ ꯇꯧꯍꯟꯗꯕ ꯄꯥꯛ ꯄꯥꯏꯍꯟꯗꯕ ꯃꯤꯁꯤꯗꯤ ꯈꯌꯥ ꯍꯩꯒꯟꯗꯕꯅꯦꯕ ꯑꯗꯨꯅ ꯑꯩꯅ ꯍꯥꯏꯖꯩ ꯑꯗꯨꯒꯨꯝꯕ ꯃꯤꯗꯨꯗꯤꯅꯦ ꯗ꯭ꯔꯥꯏꯚꯤꯡ ꯁ꯭ꯀꯨꯜꯗ ꯐꯠ ꯂꯥꯎ ꯍꯩꯔꯒ ꯄꯨꯔꯥ ꯍꯩꯔꯦ ꯍꯥꯏꯔ ꯀꯥꯟꯗꯅ ꯌꯨꯝꯒꯤ ꯒꯥꯔꯤꯗꯣ ꯗꯔꯀꯥꯔ ꯂꯩꯔꯒ ꯄꯨꯊꯣꯛꯑ ꯊꯧꯕ ꯑꯗꯨꯅ ꯈ꯭ꯋꯥꯏ ꯐꯔꯕꯅꯦꯕ꯫ ꯑꯩꯈꯣꯏ ꯏꯃꯨꯡꯁꯨ ꯒꯥꯔꯤ ꯊꯧ ꯇꯝꯒꯦ ꯌꯥ ꯇꯕꯅꯦꯕ
ꯏꯃꯨꯡꯁꯦꯀꯣ ꯀꯃꯥꯏꯅ ꯇꯧꯕꯅꯣ ꯈꯪꯗꯦ ꯄꯦꯔꯦꯟꯁꯁꯦ ꯏꯁꯇ꯭ꯔꯤꯛ ꯑꯣꯏꯕ ꯍꯥꯏꯒꯗ꯭ꯔꯥ ꯖꯣꯏꯟ ꯐꯦꯃꯤꯂꯤꯗ ꯂꯩꯕ ꯍꯥꯏ ꯇꯥꯔꯦ ꯖꯣꯏꯟ ꯐꯦꯃꯤꯂꯤꯗ ꯂꯩꯕꯁꯦ ꯌꯥꯝ ꯋꯥꯏꯅꯦ ꯅꯦꯄ꯭ꯂꯤꯌꯔ ꯐꯦꯃꯤꯂꯤꯗ ꯏꯃꯥ ꯏꯄꯥ ꯑꯩ ꯑꯩꯒꯤ ꯑꯣꯏꯕ ꯄꯣꯠ ꯍꯥꯏꯕ ꯑꯃ ꯑꯩꯒꯤ ꯑꯣꯏꯕ ꯄꯣꯠ ꯍꯥꯏꯕꯁꯤꯃ ꯂꯩ꯫ ꯇꯕꯁꯦ ꯗꫭ ꯍꯧꯖꯤꯛ ꯕꯥꯏꯛ ꯑꯩꯅ ꯂꯩꯖꯔꯒ ꯑꯩꯅ ꯑꯗꯨꯝ ꯂꯣꯟ ꯍꯨꯟꯗꯨꯅ ꯄꯩꯁꯥ ꯍꯨꯟꯗꯨꯅ ꯇꯧꯔꯒ ꯇꯧꯕꯅꯤꯅ ꯑꯗꯨꯝ ꯁꯤꯕꯨꯗꯤ ꯑꯩꯅ ꯀꯁꯤꯂꯥꯁꯤ ꯇꯧꯕ ꯉꯝꯃꯦ ꯑꯗꯣ ꯒꯥꯔꯤ ꯑꯆꯧꯕꯗꯁꯨ ꯑꯩꯅꯗꯤ ꯂꯩꯖꯑꯦꯕꯨ ꯄꯩꯁꯥꯗꯤ ꯑꯩꯅ ꯇꯪꯈꯥꯏ ꯑꯃ ꯄꯨꯊꯣꯛꯑꯦꯕꯨ ꯑꯍꯟꯒꯤꯅꯦ ꯏꯃꯨꯡꯒꯤꯅꯦꯅ ꯂꯩꯕꯅꯤꯅ ꯑꯩꯅ ꯀꯨꯠꯁꯤ ꯔꯥꯁꯤ ꯇꯧꯕꯁꯨ ꯉꯝꯗꯦ ꯑꯗꯨꯅ ꯂꯨꯏꯗ ꯑꯩꯒꯤ ꯄꯦꯔꯦꯟꯁꯀꯤ ꯃꯥꯏꯟꯁꯦꯠ ꯑꯩꯒꯤ ꯄꯦꯔꯦꯟꯁ ꯅꯠꯇꯦ ꯐꯦꯃꯤꯂꯤꯒꯤ ꯃꯥꯏꯟꯁꯦꯠꯁꯤꯗ ꯑꯩꯅ ꯌꯥꯅꯤꯡꯗꯕ ꯑꯃꯁꯨ ꯂꯩꯈꯤꯌꯦ ꯅꯍꯥꯟꯋꯥꯏ ꯑꯩ ꯑꯩ ꯕꯥꯏꯛꯁꯦ ꯂꯩꯕ ꯀꯥꯟꯁꯤꯗꯅꯦ ꯂꯩꯕ ꯆꯠ ꯅꯨꯃꯤꯠꯁꯤꯗ ꯒꯥꯔꯤꯁꯦ ꯏꯁ꯭ꯇꯥꯔꯠ ꯑꯍꯥꯟꯕ ꯑꯍꯥꯟꯕ ꯅꯨꯃꯤꯠꯁꯤꯗ ꯀꯩꯅꯣ ꯇꯧꯔꯦ ꯒꯥꯔꯤ ꯆꯥꯝꯕꯗ ꯏꯁꯤꯡ ꯈꯔ ꯆꯪ ꯑꯍꯟꯥꯕꯒꯤ ꯆꯥꯝꯊꯣꯛꯄ ꯂꯩꯅ ꯑꯗꯨ ꯆꯥꯝꯊꯣꯛꯄꯗ ꯀꯩꯅꯣ ꯇꯧꯗ꯭ꯔꯦꯕ ꯈꯤꯇꯪ ꯃꯣꯏ ꯁꯣꯔꯣꯝ ꯊꯝꯕꯩ ꯎꯏꯐꯨꯟ ꯀꯥꯅꯩ ꯆꯥꯝꯊꯣꯛꯄꯤꯔꯛꯄꯅꯦꯕ ꯑꯗꯨ ꯏꯁꯤꯡ ꯆꯪꯊꯣꯛꯈ꯭ꯔꯦꯕ ꯏꯟꯖꯤꯟ ꯍ ꯏꯁꯤꯡ ꯆꯪꯊꯣꯛꯈꯤꯕꯒꯤ ꯃꯣꯏꯗꯣ ꯁꯦꯝꯃꯦꯕ ꯑꯗꯨ ꯁꯦꯝꯕ ꯗꯨꯗ ꯍꯧꯅ ꯒꯥꯔꯤꯁꯦ ꯐꯔꯔꯣꯏ ꯒꯥꯔꯤꯁꯦ ꯇꯥꯕ ꯌꯥꯗꯦ ꯀꯩꯅꯣꯝ ꯊꯕꯛ ꯑꯃ ꯇꯧꯕꯗ ꯇꯥꯕ ꯌꯥꯗꯦꯅ ꯇꯧꯔꯒ ꯑꯗꯨꯗ ꯁꯣꯔꯨꯝꯗ ꯂꯩꯕꯗ ꯑꯩꯅ ꯌꯨꯝ ꯍꯜꯂꯛꯄ ꯐꯥꯎꯗ ꯆꯥꯛ ꯆꯥꯕ ꯅꯨꯡꯗꯥꯡꯒꯤ ꯆꯥꯛ ꯆꯥꯕ ꯀꯩꯗꯧꯕ ꯑꯗꯨꯝ ꯉꯥꯡꯉ ꯂꯩ ꯈꯣꯏꯇꯣꯝ ꯃꯆꯥꯁꯨ ꯑꯗꯨꯝ ꯑꯗꯨꯃꯥꯏꯅ ꯑꯗꯨ ꯇꯛꯁꯤ ꯁꯣꯜꯂꯒ ꯑꯗꯨꯝ ꯂꯩꯔꯦ ꯑꯩꯈꯣꯏ ꯃꯥꯁꯨ ꯑꯗꯨꯝ ꯂꯩꯔꯦ ꯈꯣꯏꯗꯧ ꯁꯣꯡꯅꯤꯡꯕ ꯑꯃ ꯌꯥꯎꯔꯤꯑꯕ ꯑꯩꯁꯦ
ꯑꯗꯣ ꯅꯡ ꯀꯩꯅꯣ ꯋꯥꯔꯤꯁꯨ ꯅꯨꯡꯉꯥꯏ ꯑꯃꯨꯛ ꯑ
ꯐꯔꯦ ꯑꯩꯁꯨ ꯍ ꯍꯣ ꯍꯣꯏ ꯍꯣꯏ ꯀꯣꯟꯅ ꯇꯧꯔꯒ ꯑꯗꯨꯗꯤ
ꯎꯝ